ꯍꯥꯎ
ꯆꯥꯛ ꯆꯔꯕꯣ
ꯑꯩ ꯆꯥꯔꯦ ꯉꯥꯏꯍꯥꯛ ꯑꯣꯏꯔꯦ ꯇꯣꯛꯄ
ꯑꯣ ꯀꯩꯀꯩ ꯍꯦꯟꯖꯥꯡ ꯆꯥꯔꯒꯦ
ꯉꯁꯤꯗꯤ ꯎꯇꯤ ꯑꯁꯪꯕ ꯊꯣꯡꯉꯦ ꯑꯩꯅ ꯑꯗꯒꯤ ꯑꯩꯈꯣꯏꯒꯤ ꯁꯥ ꯕꯣꯔꯣꯏꯗꯣ ꯑꯗꯨꯃ ꯑꯥ ꯁꯤꯡꯖꯨ ꯇꯧꯔꯦ ꯐꯖꯅ ꯁꯨꯝꯇꯣꯛꯑꯒ
ꯎꯝ
ꯎꯝ ꯍꯥꯎꯔꯦ ꯆꯥꯁꯟꯈ꯭ꯔꯦ ꯃꯨꯟꯗꯔꯛꯑꯦ
ꯑꯩꯁꯦ ꯑ ꯏꯆꯦꯁꯨ ꯂꯨꯍꯣꯡꯗꯨꯕꯁꯨ ꯀꯨꯏꯗ꯭ꯔꯦꯅ ꯄꯥꯎ ꯇꯥꯏ
ꯎꯝ ꯀꯨꯏꯗ꯭ꯔꯦ ꯃꯊꯪ ꯊꯥꯒꯤ ꯂꯣꯏꯔꯝꯗꯥꯏꯗꯅꯤ
ꯎꯝ ꯑꯗꯨꯒꯤꯅꯤꯅꯦ ꯑꯩꯅ ꯏꯆꯦꯗꯣ ꯀꯃꯥꯏ ꯀꯃꯥꯏꯅ ꯇꯧꯔꯒꯦꯅ ꯍꯪꯒꯦꯅ ꯐꯣꯟ ꯇꯧꯔꯛꯏꯁꯦ ꯃꯊꯪ ꯊꯥꯗꯅꯦꯕ
ꯎꯝ ꯃꯊꯪ ꯊꯥꯗꯅꯦ ꯃꯊꯪ ꯊꯥꯒꯤ ꯊꯥ ꯂꯣꯏꯔꯝꯗꯥꯏꯗ ꯇꯧꯗꯣꯏꯅꯦ ꯑꯗꯣ ꯕꯥꯇꯣꯟꯗꯤ ꯑꯥ ꯅꯛꯑꯝ ꯅꯛꯁꯜꯂꯛꯑꯀꯥꯟꯗ ꯑꯗꯨꯝ ꯇꯧꯔꯛꯑꯒꯦꯗ
ꯌꯥꯏꯑ ꯀꯩꯁꯨ ꯀꯥꯏꯗꯦꯗ ꯋꯥꯠꯂꯤꯕꯅꯤꯅꯀꯣ ꯑꯗꯨꯅꯦ ꯏꯆꯦꯗꯣ ꯑꯩꯅ ꯀꯩꯀꯩ ꯋꯥꯠꯂꯤꯒꯦ ꯀꯩ ꯄꯥꯡꯉꯛꯎꯒꯦꯅ ꯑꯩꯅꯁꯨ ꯍꯪꯒꯦꯅ ꯐꯣꯟ ꯇꯧꯔꯛꯏꯁꯦ ꯀꯥꯏ ꯀꯩ ꯂꯁꯥ ꯂꯒꯦꯆꯦ
ꯂꯩꯩꯁꯟꯕꯁꯦ ꯑꯅꯝꯕꯅ ꯂꯣꯏ ꯂꯩꯁꯜꯂꯑꯦ ꯑ ꯃꯣꯏ ꯑꯍꯥꯟꯒꯥꯏꯅ ꯍꯥꯏꯕꯗ ꯆꯦꯡꯐꯨ ꯍꯥꯟꯅ ꯂꯩꯗꯣꯏꯅꯦꯅ ꯆꯦꯡꯐꯨ ꯂꯩꯕ ꯆꯠꯂꯨꯔꯦ ꯉꯔꯥꯡꯗꯣ ꯗꯗꯒꯤꯦ ꯑꯗꯨ ꯂꯩꯕꯗ ꯂꯥꯏ ꯀꯣꯟ ꯂꯤꯛ ꯑꯃ ꯌꯥꯎꯊꯣꯔꯛꯑꯦ ꯑꯗꯒꯤ ꯐꯅꯦꯛ ꯐꯤꯔꯣꯜꯗꯨꯅ ꯑꯩꯅ ꯍꯥꯟꯅ ꯃꯔꯨꯞ ꯇꯧꯁꯜꯂꯨꯕꯒꯤ ꯑꯅꯝꯕꯅꯦꯗꯤ ꯂꯣꯏ ꯂꯩꯔꯤ ꯇꯦ ꯑꯗꯨꯒ ꯑꯅꯧ ꯑꯄꯦꯠꯇꯨꯅ ꯈꯔ ꯅꯛꯁꯜꯂꯛꯑꯀꯥꯟꯗ ꯑꯄꯥꯝꯕ ꯈꯔꯗꯤ ꯊꯣꯛꯂꯛꯈꯤꯅꯤꯗꯅ ꯑꯗꯨꯒꯤ ꯂꯩꯔꯒꯦꯅ ꯑꯃꯨꯛ ꯈꯥꯛꯏ ꯑꯗꯨꯒ ꯀꯩꯅꯣ ꯇꯧꯔꯦ ꯐꯤꯒꯦꯒ ꯔꯥꯅꯤꯈꯩꯗꯨꯅ ꯁꯤꯡꯉꯝꯃꯦ ꯂꯣꯏꯅ ꯑꯃ ꯈꯔ ꯂꯥꯞꯄ ꯃꯐꯝ ꯑꯃꯗ ꯁꯥꯐꯝ ꯑꯃ ꯂꯩꯌꯦꯕ ꯃꯣꯏꯗꯒꯤ ꯂꯣꯏ ꯁꯤꯡꯉꯝꯃꯦ ꯈꯔ ꯃꯃꯜꯁꯨ ꯈꯔ ꯇꯥꯕꯤꯔꯛꯑꯦ
ꯑꯣ ꯑꯁꯥꯕꯗꯩ ꯁꯤꯟꯉꯔꯣ
ꯑꯥ ꯁꯥꯐꯝꯝꯗꯒꯤ ꯑꯣꯏꯅ ꯂꯧꯔꯤ ꯑꯗꯨꯅ ꯃꯃꯟꯗꯣ ꯈꯔ ꯍꯣꯡꯉꯦꯕ
ꯑꯥ
ꯑꯗꯒꯤ ꯔꯥꯅꯤꯗꯣ ꯀꯌꯥꯅꯣ ꯔꯥꯅꯤꯗꯣ ꯑꯍꯨꯝ ꯑꯃ ꯂꯧꯔꯦ ꯑꯗꯨꯒ ꯃꯅꯥꯎ ꯑꯃꯒ ꯔꯥꯅꯤ ꯃꯅꯥꯎ ꯑꯃꯒ ꯂꯧꯔꯦ ꯂꯧꯔꯦ ꯏꯁꯤꯡꯉꯝꯃꯦ ꯄꯩꯁꯥ ꯇꯪꯈꯥꯏꯃꯨꯛ ꯊꯤꯖꯤꯜꯂꯝꯃꯒ ꯑꯗꯨꯒ ꯑꯃꯅ ꯑ ꯂꯩ ꯂꯦꯡꯕꯗꯣ ꯃꯤꯗꯤ ꯎꯝ ꯋꯥꯡꯈꯩ ꯐꯤ ꯇꯧꯅꯩꯗꯅ ꯑꯅꯝꯕꯅ
ꯎꯝ ꯎꯝ
ꯑꯗꯣ ꯑꯩ ꯔꯥꯅꯤꯗ ꯑꯗꯨꯝ ꯈꯔ ꯍꯣꯡꯇꯛ ꯇꯧꯕ ꯑꯗꯨꯝ ꯑꯗꯨꯅ ꯑꯣꯏꯅ ꯁꯤꯡꯉꯝꯃꯦ ꯑꯩ ꯋꯥꯡꯈꯩ ꯏꯟꯕꯗꯣ ꯑꯩ ꯀꯌꯥ ꯍꯩꯗꯧ ꯃꯥꯟꯗꯦꯅ ꯔꯥꯅꯤ ꯑꯣꯏꯅ ꯁꯤꯡꯖꯤꯜꯂꯝꯃꯦ
ꯑꯣ ꯋꯥꯡꯈꯩꯗꯨ ꯏꯆꯦ ꯆꯅꯥ ꯌꯥꯎꯔꯗꯤ ꯌꯥꯝ ꯆꯅꯥ ꯍꯦꯃꯟꯕꯒꯤ ꯑꯩꯈꯣꯏ ꯏꯟꯕ ꯅꯨꯡꯉꯥꯏꯇꯕꯗꯣ ꯑꯗꯨꯃꯥꯏꯅ ꯇꯧꯔꯤꯁꯨ ꯍꯥꯏꯅꯩꯌꯦ ꯑꯗꯣ ꯈꯪꯗꯦ ꯔꯥꯅꯤ ꯏꯟꯅꯕꯁꯨ ꯌꯥꯎꯋꯦ ꯋꯥꯡꯈꯩ ꯏꯟꯅꯕꯁꯨ ꯌꯥꯎꯋꯦꯀꯣ ꯑꯩꯁꯦ
ꯎꯝ ꯌꯥꯎꯋꯦ ꯍꯥꯎꯋꯦ ꯃꯤꯗꯤ ꯋꯥꯡꯈꯩ ꯄꯥꯝꯅꯩ ꯑꯩꯅ ꯋꯥꯡꯈꯩꯅꯩꯅꯕꯨꯗꯤ ꯏꯅꯩꯗꯅ ꯌꯥꯝꯅ ꯑꯗꯣ ꯑꯩꯒꯤ ꯑꯣꯏꯅꯗꯤ ꯋꯥꯡꯈꯩꯗꯣ ꯀꯌꯥ ꯍꯩꯅꯗꯧ ꯃꯥꯟꯗꯦ ꯑꯗꯨꯅ ꯔꯥꯅꯤ ꯑꯗꯨꯝ ꯁꯤꯡꯖꯤꯜꯂꯝꯃꯦ ꯑꯗꯕ꯭ꯔꯍꯝ ꯍꯖꯤꯕꯣꯠꯀꯤꯅ ꯍꯪꯀꯄꯥꯟ ꯃꯆꯨꯗꯣ ꯑꯗꯨ ꯁꯤꯡꯖꯤꯜꯂꯝꯃꯦ ꯑꯗꯨꯒ ꯥ ꯔꯥꯅꯤꯗ ꯑꯗꯒꯤ ꯆ ꯀꯧꯕꯒꯤꯅ ꯑꯉꯥꯡꯕ ꯑꯣꯏꯅ ꯇꯧꯔꯦ
ꯎꯝ
ꯑꯉꯥꯡꯕ ꯑꯣꯏꯅ ꯄꯨꯔꯥ ꯁꯨꯠ ꯇꯧꯔꯒꯦ ꯑꯗꯨꯒ ꯍꯩꯗꯤꯕꯣꯠꯀꯤꯅ ꯍꯪꯒꯥꯄꯥꯟ ꯇꯧꯔꯒꯦ ꯑꯗꯨꯒ ꯂꯩ ꯂꯦꯡꯕꯒꯤꯅꯅꯦ ꯑ ꯂꯩꯥꯏ ꯃ ꯆꯨ ꯑꯗꯨꯝ ꯇꯧꯔꯝꯃꯦ
ꯖꯅꯤꯌꯦ ꯑꯗꯨꯗꯤ
ꯐꯖꯒꯗ꯭ꯔꯥ ꯈꯪꯗꯦ ꯀꯦꯔꯛꯑꯒ ꯈꯣꯠꯂꯒ ꯅꯥꯆꯣꯡꯕ ꯊꯦꯠꯆꯤꯜꯂꯛꯑꯀꯥꯟꯗ ꯐꯖꯔꯅꯤ
ꯑꯥꯎ ꯔꯥꯅꯤꯖꯦ ꯀꯌꯥ ꯀꯌꯥ ꯄꯤꯒꯦ
ꯔꯥꯅꯤꯁꯦ ꯃꯣꯏ ꯃꯃꯜ ꯍꯥꯏꯔꯛꯇ꯭ꯔꯤꯕ ꯆꯞ ꯆꯥꯕꯗꯤ ꯀꯩꯒꯤꯅꯣꯗ ꯁꯤꯡꯉꯝꯗ ꯉꯥꯏꯔꯤꯕꯅꯤꯅ ꯈꯨꯠ ꯆꯪꯕꯒꯤ ꯃꯇꯨꯡ ꯏꯟꯅ ꯆꯥꯎꯔꯥꯛꯄꯕꯨꯗꯤ ꯑꯗꯨꯝ ꯍꯥꯏꯔꯛꯑꯦ ꯑꯗꯨꯒ ꯃꯣꯏꯁꯨ ꯑ ꯆꯞ ꯆꯥꯕꯗꯣ ꯈꯪꯗ꯭ꯔꯤꯕꯅꯤꯅ ꯍꯥꯏꯔꯛꯑꯣ ꯌꯥꯗꯦꯕ ꯑꯗꯨꯅ ꯍꯧꯖꯤꯛꯀꯥꯟꯒꯤ ꯄꯤꯅꯔꯤꯕ ꯃꯃꯜꯁꯤꯗꯒꯤꯗꯤ ꯈꯔꯗꯤ ꯇꯥꯔꯛꯑꯅꯤ
ꯃꯥꯅꯤ ꯑꯗꯨꯏꯆꯦ ꯔꯥꯅꯤꯁꯦ ꯈꯪꯕ꯭ꯔꯥ ꯑꯩꯈꯣꯏꯅ ꯕꯖꯥꯔꯗ ꯍꯣꯡꯉꯦ ꯍꯣꯡꯉꯦ ꯍꯥꯏꯗ꯭ꯔꯥ ꯍꯣꯡꯉꯁꯨ ꯑꯩꯈꯣꯏꯒꯤ ꯁꯣꯔꯨꯝꯒꯤ ꯄꯣꯠꯁꯤꯒ ꯃꯥꯟꯅꯗꯦꯀꯣ ꯑꯩꯒꯤ ꯑ ꯑꯩꯒꯤ ꯆꯦ ꯑꯃꯁꯨ ꯃꯥꯗꯣ ꯕꯖꯥꯔꯗꯒꯤ ꯍꯣꯡꯉꯦ ꯍꯣꯡꯉꯦꯅ ꯂꯩꯅꯤ ꯂꯩꯔꯨꯔꯒꯅꯦ ꯑꯩꯈꯣꯏꯒꯤ ꯐꯤꯒꯗꯣ ꯌꯥꯝꯅ ꯄꯥꯕ ꯑꯩꯈꯣꯏꯒꯤ ꯃꯌꯥꯏꯗꯒ ꯑꯩꯈꯣꯏꯒꯤ ꯌꯥꯝ ꯂꯟ ꯂꯟꯅꯒ ꯇꯧꯕ ꯁꯥꯕ ꯐꯤ ꯂꯩꯗꯥꯏꯅꯦ ꯑ ꯑꯗꯨꯗꯣ ꯃꯥꯏ ꯇꯧꯕ ꯑꯣꯏꯔꯝꯃꯦꯕ ꯑꯗꯣ ꯁꯣꯔꯨꯝꯗꯗꯤ ꯃꯃꯜ ꯈꯤꯇꯪ ꯋꯥꯡꯖꯔꯁꯨ ꯑꯗꯨꯝ ꯈꯪꯗꯦ ꯃꯣꯏꯒꯤ ꯀ꯭ꯋꯥꯂꯤꯇꯤ ꯍꯥꯏꯗꯔꯥ ꯀꯩ ꯍꯥꯏꯗꯣꯏꯅꯣ ꯑꯗꯨꯝ ꯐꯩꯌꯦꯕ ꯑꯗꯨꯃꯥꯏꯅ ꯇꯧꯋꯦꯅ ꯍꯥꯏꯅꯩꯌꯦ ꯑꯗꯨ ꯏꯆꯦꯒꯤꯗꯤ ꯀꯥꯏꯗ ꯁꯤꯡꯉꯦꯕ ꯑꯥꯒꯤꯗꯣ
ꯑꯩꯒꯤꯗꯤ ꯁꯣꯔꯨꯝ ꯃꯣꯏ ꯑꯗꯨꯒꯨꯝꯕꯗ ꯊꯥꯕꯗꯤ ꯑꯣꯏꯗꯣꯏꯅꯦꯕ ꯑꯗꯨꯒ ꯑꯩꯈꯣꯏꯒꯤ ꯈꯪꯅ ꯆꯥꯟꯅꯕꯗ ꯁꯤꯡꯕꯅꯤꯅ ꯄꯣꯠꯇꯣ ꯈꯔ ꯐꯖꯅ ꯁꯥꯕꯤꯔꯛꯎ ꯀꯩꯀꯥ ꯈꯪꯅꯕꯗ ꯁꯤꯡꯉꯗꯤ ꯑꯗꯨꯝ ꯐꯖꯅ ꯈꯔ ꯐꯖꯅꯗꯤ ꯇꯧꯕꯤꯔꯛꯑꯅꯤ ꯑꯩꯈꯣꯏꯒꯤ ꯏꯃꯥ ꯀꯩꯊꯦꯜꯒꯤꯗꯤ ꯗꯤ ꯑꯗꯨꯝ ꯆꯔꯥ ꯆꯔꯥ ꯍꯥꯏꯌꯦꯕ ꯄꯣꯠꯁꯦ ꯀꯩꯊꯦꯜꯒꯤ ꯄꯣꯠ ꯑꯗꯨꯝ ꯇꯥꯏꯌꯦ ꯑꯗꯨꯅ ꯑꯩꯁꯨ ꯇꯟꯗꯅ ꯑꯗꯨꯗꯒꯤ ꯂꯧꯗꯦ ꯑꯗꯨꯅ ꯃꯣꯏ ꯁꯤꯡꯐꯝꯗꯒꯤ ꯑꯣꯏꯅ ꯈꯪꯅꯕꯅꯤꯅ ꯐꯖꯅꯁꯨ ꯁꯥꯕꯤꯔꯛꯑꯣ ꯃꯍꯥꯏꯅ ꯇꯧꯔ ꯃꯠ ꯇꯨꯃꯥꯏꯅ
ꯎꯝ ꯑꯗꯣꯆꯦ ꯑꯩꯈꯣꯏ ꯅꯨꯄꯤꯒꯤꯗꯤ ꯐꯤꯒꯦ ꯐꯤꯒꯦ ꯍꯥꯏꯁꯦ ꯐꯤꯒꯦ ꯌꯥꯎꯗꯗꯤ ꯈꯪꯗꯦꯗ ꯐꯤꯒꯦ ꯍꯥꯏꯁꯦ ꯀꯩ ꯀꯃꯥꯏꯅ ꯍꯥꯏꯗꯤ ꯑꯩꯗꯣ ꯈꯪ ꯏꯆꯦꯗꯒꯤ ꯈꯔ ꯈꯪꯍꯧꯒꯦꯅꯅꯦ
ꯎꯝ ꯐꯤꯒꯦ ꯍꯥꯏꯁꯦ ꯑꯩꯈꯣꯏꯒꯤ ꯐꯤꯒꯦ ꯐꯤꯒꯦ ꯍꯥꯏꯔꯤꯁꯦ ꯀꯩꯅꯣꯅꯦ ꯑꯩꯈꯣꯏꯒꯤ ꯂꯥꯏ ꯈꯣꯏꯔꯝꯕ ꯍꯩꯔꯨꯛ ꯀꯥꯕ ꯁꯝꯅ ꯍꯥꯏꯔꯕꯗ ꯂꯥꯏ ꯍꯔꯥꯎꯕꯒꯤ ꯍꯩꯔꯨꯛ ꯀꯥꯕ ꯂꯥꯏ ꯈꯣꯏꯔꯝꯕꯗ ꯐꯤꯒꯦ ꯑꯗꯨꯝ ꯁꯦꯠꯅꯩ ꯂꯥꯏꯒꯤ ꯇꯤꯟꯒꯤ ꯇꯥꯔꯛ ꯄ ꯃꯇꯝꯗꯗꯤ ꯑꯩꯈꯣꯏ ꯊꯥꯏꯅꯗꯒꯤ ꯆꯠꯅꯔꯛꯑꯕ ꯐꯤꯒꯦꯁꯦ ꯑꯗꯨꯝ ꯁꯦꯠꯅꯩ ꯑꯗꯨꯒ ꯐꯤꯒꯦ ꯑꯁꯤꯁꯨ ꯑꯩꯈꯣꯏꯒꯤ ꯃꯉꯥꯅꯤ ꯆꯥꯛꯀꯧꯕꯗ ꯑꯩꯈꯣꯏꯒꯤ ꯅꯨꯄꯥ ꯃꯌꯨꯝꯅ ꯀꯨꯖꯕ ꯂꯥꯛꯄꯗ ꯑꯩꯈꯣꯏꯒꯤ ꯍꯩꯖꯤꯡ ꯈꯔꯥꯏꯒ ꯍꯥꯏꯅꯕꯗꯣ ꯑꯗꯨꯅ ꯃꯣꯏꯅ ꯄꯨꯔꯒ ꯂꯥꯛꯇꯣꯏꯅꯦꯕ ꯀꯩꯅꯥꯒꯤ ꯒꯤ ꯗꯃꯛꯇ ꯃꯣꯏꯅ ꯈꯨꯗꯣꯜ ꯑꯣꯏꯅ ꯇꯝꯗꯣꯏꯅꯦꯕ ꯑꯗꯨꯗ ꯃꯣꯏꯅ ꯑꯩꯈꯣꯏꯒꯤ ꯃꯔꯩ ꯁꯨꯠ ꯌꯥꯎꯗꯕ ꯌꯥꯗꯦ ꯑꯗꯨꯒꯤ ꯂꯥꯏꯒꯤ ꯇꯤꯟꯒꯤ ꯇꯧꯔꯛꯄꯗ ꯌꯥꯎꯗꯕ ꯌꯥꯗ꯭ꯔꯕ ꯁꯨꯡꯌꯥꯃꯛ ꯌꯥꯗ꯭ꯔꯕ ꯄꯣꯠꯅꯦ ꯃꯔꯩꯅꯦ ꯐꯤꯒꯦꯅꯦ ꯑꯗꯒꯤ ꯔꯥꯅꯤ ꯑꯃ ꯁꯤ ꯑꯍꯨꯝꯁꯤꯗꯤ ꯇꯉꯥꯏꯐꯗꯕꯅꯦ ꯑꯗꯣ ꯍꯧꯖꯤꯛꯀꯥꯟꯗꯤ ꯑꯇꯩ ꯑꯇꯣꯞ ꯑ ꯃꯌꯥꯝ ꯃꯌꯥꯝ ꯍꯥꯞꯆꯤꯜꯂꯛꯏꯗꯅ ꯣ ꯃꯇꯝ ꯁꯤꯒꯤ ꯆꯠꯅꯔꯛꯄꯒꯤ ꯃꯇꯨꯡ ꯃꯇꯨꯡꯏꯟꯅ ꯇꯧꯗ ꯌꯥꯗꯕꯒꯤ ꯃꯤ ꯇꯧꯅꯤ ꯑꯩꯅ ꯄꯨꯡꯇꯧ ꯇꯧꯕꯩ ꯋꯥꯅꯦꯕ ꯑꯗꯨ ꯁꯤꯗꯤ ꯑꯇꯩ ꯑꯇꯣꯞꯄꯗꯨꯗꯤ ꯍꯥꯞꯄꯁꯨ ꯌꯥꯏ ꯍꯥꯞꯇ꯭ꯔꯁꯨ ꯌꯥꯏ ꯂꯩꯕ ꯃꯤꯅ ꯍꯥꯞꯄꯦ ꯂꯩꯇꯕ ꯃꯤꯅ ꯍꯥꯞꯇ꯭ꯔꯁꯨ ꯀꯩꯁꯨ ꯀꯥꯏꯗꯦ
ꯑꯗꯨꯏꯆꯦ ꯀꯩꯅꯣꯗꯣ ꯃꯔꯩꯗꯣ ꯃꯥꯔ ꯁꯦ ꯈꯪꯗꯦ ꯍꯧꯖꯤꯛꯀꯥꯟꯗꯤ ꯂꯨꯍꯣꯡꯕꯗꯗꯤ ꯃꯔꯩ ꯁꯤꯟꯅꯁꯦ ꯄꯥꯛꯝꯅ ꯎꯅꯗ꯭ꯔꯦꯀꯣ
ꯎꯅꯗꯦ ꯎꯅꯗꯦ ꯑꯗꯣ ꯃꯔꯩꯁꯦ ꯃꯤ ꯅꯥ ꯃꯇꯝꯒ ꯁꯤꯟꯅꯕ ꯂꯩꯇ꯭ꯔꯥ ꯑꯗꯨꯝ ꯊꯥꯏꯅꯒꯤ ꯄꯥꯎꯔꯧꯒꯤ ꯏꯟꯅꯅꯦ ꯃꯔꯩꯁꯦ ꯅꯥꯝꯃꯈꯛ ꯁꯤꯕ ꯌꯥꯗꯦ ꯍꯥꯏꯕꯅꯦꯕ ꯃꯔꯩꯗꯤ ꯖꯨꯔꯥ ꯨꯔꯥ ꯁꯤꯕꯤꯒꯗꯕ ꯑꯗꯣ ꯃꯧ ꯑꯩꯈꯣꯏ ꯃꯧ ꯑꯣꯏꯔꯛꯑꯀꯥꯟꯗ ꯑꯅꯝꯕꯁꯤꯡꯅ ꯃꯧꯅ ꯁꯤꯟꯅꯕꯅꯦꯕ ꯂꯨꯍꯣꯡꯣꯡꯉꯀꯥꯟꯗ ꯑꯗꯒꯤ ꯑꯩꯈꯣꯏꯅ ꯖꯇ꯭ꯔꯥ ꯄꯨꯔꯛꯑꯀꯥꯟꯗ ꯃꯔꯩꯗꯤ ꯁꯤꯗꯕ ꯌꯥꯗꯦꯕ ꯑꯗꯒꯤ ꯕꯣꯔ ꯑꯃꯃꯥ ꯀꯩꯅꯥꯝ ꯑꯃꯃꯥ ꯃꯔꯩꯁꯦ ꯂꯣꯏ ꯁꯤꯟꯅꯕꯅꯦ ꯃꯥ ꯊꯥꯏꯅꯒꯤ ꯆꯠꯅꯔꯛꯄ ꯃꯣꯏ ꯃꯩꯇꯩꯒꯤ ꯏꯄꯥ ꯏꯄꯨ ꯍꯥꯛꯇꯛꯇꯒꯤ ꯄꯥꯎꯔꯧꯗꯣ ꯌꯥꯎꯔꯛꯑꯕ ꯄꯣꯠꯅꯤꯅ ꯃꯔꯩ ꯃꯔꯩ ꯍꯥꯏꯔꯤꯁꯦ
ꯃꯥꯅꯦ
ꯑ ꯑꯗꯨ ꯃꯔꯩꯁꯦ ꯑꯍꯣꯡꯕꯁꯨ ꯊꯣꯛꯏ ꯑꯇꯥꯡꯕꯁꯨ ꯊꯣꯛꯏ ꯏ ꯑꯗꯣ ꯑꯩꯒꯤꯗꯤ ꯑꯩꯈꯣꯏꯒꯤ ꯃꯣꯏꯅ ꯅꯨꯄꯥ ꯃꯌꯨꯝꯅ ꯈꯪꯅ ꯀꯩꯅꯣꯗꯣ ꯀꯣꯂꯨꯒꯤ ꯑꯃ ꯑꯇꯥꯡꯕꯗꯣ ꯑꯗꯨ ꯑꯣꯏꯅ ꯇꯧꯕꯤꯔꯛꯑꯦ
ꯑꯣ ꯑꯍꯣꯡꯕꯁꯤꯅ ꯀꯣꯛꯊꯔꯛꯀꯅꯤ ꯍꯥꯏꯔꯦ
ꯎꯝ ꯑꯍꯣꯡꯕꯁꯤꯅ ꯍꯣꯏ ꯃꯥꯅꯦ ꯀꯨꯏꯅ ꯆꯠꯇꯕ
ꯎꯝ ꯄꯣꯠꯇꯣ ꯌꯥꯡꯉꯝꯒꯅꯤꯌꯦ
ꯑꯣ ꯌꯥꯡꯁꯨ ꯌꯥꯡꯉꯦ ꯍꯥꯏ ꯑꯗꯣ ꯑꯩꯕꯨꯗꯤ ꯎꯗ꯭ꯔꯤꯕꯅꯤꯅ ꯈꯪꯗꯦꯕ ꯃꯣꯏꯅ ꯀꯨꯖꯕ ꯂꯥꯛꯄꯒꯤ ꯄꯣꯔꯛꯄꯗ ꯎꯔꯅꯤ ꯗꯨꯀꯥꯟꯗ ꯈꯪꯉꯅꯤ
ꯑꯣ ꯑꯗꯣ ꯍꯟꯗꯛ ꯑꯩ ꯑꯝꯇ ꯌꯦꯡꯍꯧ ꯇꯥꯔꯦ ꯃꯔꯤꯗꯣ ꯀꯃꯥꯏ ꯀꯃꯥꯏꯅ ꯇꯧꯒꯦꯅ ꯑꯩꯈꯣꯏꯒꯤ ꯏꯆꯦ ꯑꯃꯁꯨ ꯄꯥꯡꯗꯣꯏꯅꯦꯕ ꯑꯗꯨꯗꯤ ꯏꯆꯦ ꯁꯣꯐꯥ ꯀꯩꯀꯥ ꯀꯃꯥꯏ ꯀꯃꯥꯏ ꯇꯧꯔꯦ
ꯎꯝ ꯐꯥꯅꯤꯆꯔ ꯄꯣꯠ ꯁꯤꯡꯁꯦ ꯎꯄꯨ ꯀꯥꯡꯊꯣꯟꯁꯤꯡꯁꯤꯅ ꯁꯤꯁꯨ ꯁꯦꯡꯉꯨꯔꯦ ꯁꯤꯁꯨ ꯑꯩꯈꯣꯏ ꯏꯈꯨꯔꯥ ꯑꯃ ꯎꯒꯤ ꯇꯧꯕ ꯑꯃ ꯂꯩꯌꯦꯕ ꯃꯥꯅ ꯄꯥꯡꯕꯤ ꯇꯪꯈꯥꯏ ꯑꯃꯗꯤ ꯄꯥꯡꯕꯤꯔꯛꯑꯒꯦ ꯇꯪꯈꯥꯏ ꯑꯃꯗꯤ ꯄꯩꯁꯥ ꯍꯟꯖꯜꯂꯛꯑꯣ ꯑꯣ ꯍꯥꯏꯗꯅ ꯁꯣꯐꯥꯁꯨ ꯃꯣꯏꯁꯨ ꯁꯣꯐꯥ ꯍꯧꯖꯤꯛꯀꯥꯟꯒꯤ ꯁꯣꯐꯥ ꯑꯩꯈꯣꯏ ꯃꯣꯟ ꯃꯣꯟꯒ ꯂꯥꯎꯕꯤ ꯊꯥꯏꯅꯒꯤ ꯎꯒꯤ ꯅꯠꯇꯕꯤꯗꯣ ꯑꯗꯨ ꯑꯗꯨ ꯍꯥꯏꯥꯏꯌꯦꯕ ꯃꯣꯏ ꯍꯩꯌꯦꯕ ꯌꯥꯝꯅ ꯃꯁꯛꯀꯁ ꯌꯥꯝ ꯐꯖꯥꯅꯤ ꯑꯗ ꯑꯩꯈꯣꯏꯒꯤ ꯏꯈꯨꯔꯥꯗꯨꯅ ꯃꯥ ꯁꯥꯕꯤꯔꯛꯑꯒꯦ ꯁꯣꯐꯥꯅꯦ ꯑꯗꯒꯤ ꯐꯃꯨꯡ ꯑꯅꯤ ꯑꯅꯤ ꯑꯃꯅꯦ ꯎꯄꯨ ꯑꯅꯤ ꯑꯃꯅꯦ ꯁꯤ ꯃꯉꯥꯁꯤꯃꯗꯤ ꯃꯥ ꯇꯧꯕꯤꯔꯛꯑꯒꯦ ꯇꯧꯕꯇꯕꯨ ꯄꯩꯁꯥ ꯈꯔꯗꯤ ꯍꯟꯖꯜꯂꯛꯎ ꯑꯣ ꯍꯥꯏꯗꯅ ꯄꯣꯠ ꯆꯩꯒꯤ ꯃꯃꯟꯗꯣ ꯑꯗꯨꯃꯗꯤ ꯄꯨꯊꯣꯛꯄꯤꯔꯣ ꯈꯨꯠꯁꯨꯃꯟꯗꯨꯗꯤ ꯃꯥ ꯑꯗꯨꯝ ꯑꯩꯒꯤꯗꯃꯛ ꯏꯆꯥꯒꯤꯗꯃꯛ ꯄꯥꯡꯕꯤꯔꯛꯑꯒꯦ ꯍꯥꯏꯗꯅ ꯑꯗꯨꯝ ꯑꯗꯨꯃꯥꯏꯅ ꯇꯧꯔꯑꯦ
ꯑ ꯀꯩ ꯀꯂꯔ ꯍꯥꯏꯔꯝꯃꯦ ꯑꯗꯨꯅꯦ ꯃꯆꯨ
ꯃꯆꯨꯁꯦ ꯀꯩꯅꯣ ꯇꯧꯔꯦ ꯎ ꯃꯆꯨ ꯑꯗꯨꯝ ꯇꯧꯔꯝꯃꯦ ꯑꯗꯒꯤ ꯁꯣꯐꯥꯗꯨꯁꯨꯅꯦ ꯑꯩꯈꯣꯏꯒꯤ ꯀꯃꯥꯏ ꯍꯥꯏꯅꯤ ꯁꯥꯃꯨ ꯃꯆꯨꯗ ꯇꯧꯕꯤꯔꯛꯑꯣ ꯃꯣꯠꯄ ꯈꯪꯗꯅꯕꯅ ꯍꯥꯏꯔꯝꯃꯦ
ꯑꯁꯣꯄ ꯍꯥꯏꯔꯒꯅꯤꯁꯦ ꯑꯩꯈꯣꯏ ꯏꯁꯦ ꯑꯃꯒꯤꯅꯦ ꯃꯥꯗꯤ ꯍꯥꯏꯗꯤ ꯌꯥꯝ ꯑꯩꯈꯣꯏꯒꯤ ꯐꯖꯕ ꯈꯣꯠꯄꯗꯣ ꯈꯔ ꯄꯥꯝꯃꯦꯕꯀꯣ ꯑꯗꯨꯒ ꯃꯥꯗꯤ ꯁ꯭ꯋꯦꯠꯀꯤ ꯑꯣꯏꯅ ꯇꯧꯋꯦꯕ ꯑꯗꯣ ꯁ꯭ꯋꯦꯠꯇꯣ ꯍꯌꯦꯡ ꯑꯉꯥꯡ ꯅꯨꯕꯤ ꯆꯦꯜꯂꯛꯑꯒ ꯑꯗꯨꯒ ꯃꯌꯨꯡ ꯍꯥꯟꯖꯜꯂꯒ ꯑꯩꯈꯣꯏꯒꯤ ꯆꯨꯁꯟꯈꯤꯗꯅ ꯑꯗꯨꯁꯨ ꯂꯩꯌꯦ ꯑꯗꯨꯒ ꯃꯣꯠꯂꯀꯥꯟꯗ ꯑꯩꯈꯣꯏꯒꯤ ꯇꯛꯊꯣꯛꯄ ꯋꯥꯕꯗꯣ ꯑꯗꯨꯃꯥꯏꯅ ꯇꯧꯋꯦꯕ ꯑꯗꯣ ꯏꯆꯦ ꯁ꯭ꯋꯦꯠꯀꯤ ꯑꯣꯏꯕꯣ ꯏꯆꯦꯒꯤꯗ
ꯑꯣꯏꯗꯦ ꯑꯩꯗꯤ ꯂꯦꯗꯔꯒꯤ ꯑꯣꯏꯅ ꯇꯧꯕꯤꯔꯛꯑꯣ ꯍꯥꯏꯔꯝꯃꯦ
ꯑꯣ ꯂꯦꯗꯔꯒꯤꯗꯤ ꯐꯗꯧ ꯃꯥꯜꯂꯦ ꯑꯗꯨꯅ
ꯑꯩꯈꯣꯏ ꯈꯨꯔꯥꯗꯨꯅꯁꯨ ꯍꯥꯏꯔꯛꯑꯦ ꯂꯦꯗꯔꯒꯤꯗꯤ ꯇꯛꯊꯣꯛ ꯈꯣꯠꯇꯣꯛꯄ ꯁꯔꯞ ꯁꯥꯄꯣꯟ ꯑꯃ ꯍꯥꯞ ꯍꯥꯞꯆꯤꯜꯂꯒ ꯇꯛꯄꯗ ꯑꯗꯨꯝ ꯀꯣꯛꯀꯅꯤ ꯑꯗꯨ ꯁ꯭ꯋꯦꯠꯀꯤꯗꯤ ꯀꯣꯛꯑꯣꯏꯅ ꯍꯥꯏꯔꯛꯄꯗꯨꯗ ꯃꯥꯅ ꯂꯦꯗꯔꯅ ꯑꯣꯏꯅ ꯇꯧꯕꯤꯔꯝꯃꯦ
ꯑꯣ ꯑꯗꯣ ꯍꯧꯖꯤꯛꯀꯥꯟꯒꯤ ꯁꯣꯐꯥꯁꯦ ꯑ ꯑꯩꯈꯣꯏꯒꯤ ꯎ ꯃꯊꯥꯏꯅꯒꯤ ꯁꯣꯐꯥꯗꯣ ꯑ ꯑꯩꯈꯣꯏꯒꯤ ꯑꯅꯧꯕ ꯍꯥꯏꯇꯥꯔꯦ ꯑꯅꯧꯕ ꯊꯣꯕꯥ ꯑꯣꯅꯟ ꯌꯥ ꯃꯥꯜꯂꯦ ꯑꯩꯈꯣꯏꯒꯤ ꯑ ꯐꯃꯝꯒꯗ ꯃꯣꯟ ꯃꯣꯟ ꯂꯑꯣ ꯍꯥꯞ ꯆꯠꯂꯒ
ꯎꯝ ꯎꯒꯤ ꯁꯣꯐꯥꯗꯣ ꯑꯗꯨꯃꯥꯏꯅ ꯃꯣꯟ ꯂꯣꯟ ꯂꯥꯎꯕ ꯍꯥꯞ ꯆꯠꯂꯒ ꯍꯧꯖꯤꯛꯀꯥꯟꯒꯤ ꯁꯣꯐꯥ ꯑꯣꯟꯍꯟꯕ ꯌꯥꯝ ꯀꯟꯅ ꯇꯧꯅꯔꯤꯝꯅꯦ ꯑꯗꯨꯁꯨ ꯑꯗꯨꯁꯨ ꯑꯩꯈꯣꯏꯒꯤ ꯈꯨꯔꯥꯗꯣ ꯇꯧꯕꯅꯤ ꯅꯪ ꯄꯥꯝꯃꯗꯤ ꯑꯩ ꯍꯥꯏꯅꯕꯤꯒꯦꯅꯦ
ꯄꯥꯡꯉꯤꯅꯦ ꯃꯣꯏ ꯀꯌꯥꯒ ꯂꯧꯒꯦ ꯑꯗꯨꯗꯤ
ꯑ ꯑꯗꯨꯗꯤ ꯄꯣꯠ ꯄꯣꯠꯇꯨꯒꯤ ꯃꯈꯥ ꯄꯣꯜꯂꯦ ꯀꯌꯥ ꯂꯧꯒꯦ ꯍꯥꯏꯕꯗꯨꯗꯤ ꯈꯪꯗꯦꯕ ꯑꯩꯁꯨ ꯑꯗꯣ ꯅꯪ ꯅꯣꯡꯃ ꯑꯩꯈꯣꯏꯗ ꯂꯥꯛꯑꯣ ꯑꯣ ꯑꯗꯨꯒ ꯍꯪꯉꯁꯤꯅꯦ ꯄꯨꯂꯞ ꯑꯩꯈꯣꯏꯒꯤ ꯍꯦꯛ ꯃꯈꯥꯗꯪꯗꯅꯦ
ꯍꯣꯏꯅꯦ ꯍꯪꯉꯒꯦꯅꯦ ꯑꯗꯨꯃꯥꯏꯅ ꯑꯩꯁꯨ ꯄꯥꯝꯃꯦꯕ ꯑꯗꯨꯃꯥꯏꯅ ꯁꯦꯝꯗꯣꯛꯄꯊꯣꯛ
ꯑꯗꯣ ꯀꯩꯅꯣꯁꯨ ꯇꯧꯔꯦ ꯎ ꯆꯦꯁꯨ ꯀꯩꯀꯩꯅꯣ ꯆꯥꯛꯇꯣꯛꯑꯒ ꯀꯣꯟꯁꯨ ꯐꯦꯡꯗ꯭ꯔꯦ ꯀꯣꯟ ꯀꯩꯀꯥꯁꯨ ꯂꯣꯏꯁꯜꯂꯨꯈꯤꯒꯦ ꯅꯪ ꯅꯣꯡꯃꯝ ꯂꯥꯛꯑꯣ ꯆꯥꯛ ꯆꯔꯥ ꯑꯃ ꯆꯥꯃꯤꯟꯅꯁꯦ
ꯍꯣꯏ ꯂꯥꯛꯀꯦ ꯏꯆꯦꯁꯨ ꯆꯥꯛ ꯀꯧꯗꯣꯏꯅꯦ ꯑꯩꯁꯨ ꯑꯩ ꯍꯥꯏꯔꯛꯑꯒꯦ ꯃꯊꯪ ꯇꯥꯗꯅꯦ ꯍꯥꯏꯔꯕꯅꯤꯅ
ꯍꯣꯏ ꯍꯣꯏ ꯊꯥ ꯍꯧꯒꯠꯂꯛꯄꯗ ꯍꯦꯛ ꯆꯥꯃꯤꯟꯅꯔꯁꯤꯀꯣ ꯑꯗꯨꯗꯤ
ꯍꯣꯏ ꯍꯣꯏ ꯆꯥꯁ
ꯐꯔꯦ ꯐꯔꯦ ꯊꯕꯛ ꯂꯣꯏꯁꯜꯂꯨꯈꯤꯒꯦꯀꯣ ꯑꯩꯁꯨ
ꯍ ꯍ ꯂꯁꯟ ꯂꯕ
ꯎꯝ